ꯑ ꯃꯔꯨꯞ
ꯑ ꯃꯔꯨꯞ ꯑ ꯇꯥꯖꯩ ꯃꯔꯨꯞ ꯑ ꯃꯔꯨꯞ ꯑꯩꯅ ꯉꯥꯡꯉꯤꯖꯦ ꯃꯌꯦꯛ ꯁꯦꯡꯅ ꯑꯗꯨꯝ ꯃꯃꯤꯡ ꯃꯌꯥꯗ ꯑꯀꯥꯏꯕ ꯌꯥꯎꯗꯅ ꯑꯗꯨꯝ ꯈꯣꯖꯦꯟꯁꯦ ꯑꯗꯨꯝ ꯐꯖꯅ ꯇꯥꯕꯤꯕꯔ
ꯇꯥꯏ ꯇꯥꯏ ꯑꯗꯣ ꯃꯔꯨꯞ ꯈꯤꯇꯪ ꯀꯟꯅ ꯉꯥꯡꯕꯤꯔꯧ ꯃꯔꯨꯞꯀꯤ ꯈꯣꯟꯖꯦꯜꯗꯣ ꯉꯪꯕꯣꯏ ꯀꯩꯕꯣꯏ ꯇꯧꯏ ꯑꯗꯨꯝ ꯃꯌꯦꯛ ꯇꯤꯗꯨꯝ ꯁꯦꯡꯗꯤ ꯁꯦꯡꯖꯕ ꯍꯥꯏꯇꯥꯔꯦ ꯃꯔꯨꯞ ꯑꯗꯨ ꯑꯩꯅ ꯍꯦꯟꯅ ꯇꯥꯕ ꯅꯨꯡꯉꯥꯏꯅꯕ ꯁꯨꯝ ꯃꯔꯨꯞꯇ ꯍꯥꯏꯖꯕꯅꯤ
ꯑ ꯍꯥꯏꯖꯔꯛꯀꯦ ꯃꯔꯨꯞ ꯑꯥ ꯃꯌꯦꯛ ꯁꯦꯡꯅ ꯑꯗꯨꯝ ꯇꯥꯕꯤꯔꯕꯣ ꯌꯦꯡꯕꯤꯌꯨ ꯃꯔꯨꯞ
ꯇꯥꯏ ꯇꯥꯏ ꯁꯦꯡꯅ ꯇꯥꯖꯔꯦ
ꯑꯣꯈꯦ ꯃꯔꯨꯞꯀꯤ ꯑꯩꯈꯣꯏꯒꯤ ꯑꯗꯨꯝ ꯈꯣꯟꯖꯦꯜ ꯑꯗꯨꯁꯨ ꯃꯌꯦꯛ ꯁꯦꯡꯅ ꯇꯥꯖꯔꯤ ꯑꯗꯨ ꯃꯔꯨꯞ ꯁꯨꯝꯗꯧꯕꯅꯦ ꯑ ꯍꯧꯖꯤꯛ ꯅꯨꯡꯗꯥꯡꯒꯤ ꯆꯥꯛ ꯏꯁꯤꯡꯗꯤ ꯎꯅꯕꯤꯔꯕ꯭ꯔꯥ ꯅꯠꯇ꯭ꯔꯒ ꯆꯥꯕꯤꯗ꯭ꯔꯤꯕ꯭ꯔꯥ ꯀꯃꯥꯏ ꯇꯧꯢ ꯑꯗꯨꯝ ꯍꯥꯏꯕꯤꯌꯨꯅꯦ
ꯃꯔꯨꯞ ꯑꯩꯖꯦ ꯉꯁꯤ ꯊꯕꯛ ꯑꯃ ꯆꯠꯊꯣꯛꯎꯕꯅ ꯑꯩ ꯆꯥꯛꯇꯤ ꯆꯥꯖꯗ꯭ꯔꯦ ꯊꯦꯡꯃꯟꯗꯅ ꯑꯩ ꯆꯥꯛ ꯑꯌꯤꯡꯕ ꯆꯥꯖꯗ꯭ꯔꯦ ꯆꯖꯤꯛ ꯑꯣꯏ ꯂꯩꯔꯝꯕꯖꯤꯗꯥ ꯑꯩ ꯏꯁꯥꯅ ꯊꯦꯡꯖꯕꯅꯤ ꯑꯗꯨꯅ ꯑꯩ ꯉꯁꯤꯒꯤꯗꯤ ꯆꯥꯗ꯭ꯔꯦ ꯍꯥꯏꯇꯥꯔꯦ
ꯑꯗꯨꯗꯤ ꯃꯔꯨꯞꯁꯤ ꯉꯁꯤ ꯑꯗꯨꯝ ꯆꯔꯥ ꯍꯦꯜꯂꯅꯤꯅ ꯇꯥꯛꯄꯤꯌꯨꯅꯦ ꯑꯗꯨꯝ ꯃꯔꯨꯞ ꯆꯔꯥ ꯍꯦꯟꯕꯁꯤꯕꯨ ꯍꯨꯔꯦꯟ ꯑꯍꯤꯡꯗꯥ ꯑ ꯇꯨꯝꯕ ꯌꯥꯗꯕ ꯈꯣꯠꯇꯕ ꯒꯥꯗꯤ ꯇꯧꯔꯛꯑꯣꯏꯀꯣ
ꯑ ꯑꯩ ꯄꯨꯔꯥꯕꯨꯗꯤ ꯍꯦꯟꯖꯕ ꯅꯠꯆꯗꯦ ꯑꯩ ꯑꯇꯣꯞꯄ ꯃꯍꯤ ꯃꯅꯥꯏ ꯑꯩꯈꯣꯏꯒꯤ ꯂꯐꯣꯏꯒꯤ ꯁꯪꯒꯣꯝ ꯈꯔ ꯊꯛꯆꯜꯂꯦ ꯃꯍꯤ ꯂꯝꯕꯤꯗ ꯑꯗꯨꯅ ꯊꯣꯏꯗꯣꯛꯄꯗꯤ ꯇꯧꯒꯗꯧ ꯃꯥꯟꯗꯦ ꯑꯗꯨꯕꯨ ꯑꯩꯖꯦ ꯄꯨꯛꯇꯤ ꯌꯥꯝ ꯂꯥꯝꯒꯟꯕ ꯃꯤꯁꯛ ꯑꯃꯅꯤ ꯑꯗꯨꯕꯨ ꯑꯍꯤꯡ ꯂꯥꯝꯃꯛꯑꯒꯗꯤ ꯃꯔꯨꯞ ꯍꯧꯒꯠꯂꯒ ꯑꯩ ꯀꯩ ꯀꯩ ꯂꯩꯒꯦꯅ ꯈꯔ ꯊꯤꯔ ꯆꯥꯗꯣꯏꯅꯦ ꯃꯔꯨꯞ ꯌꯥꯝ ꯅꯨꯡꯁꯤꯕ ꯅꯣꯛꯅꯤꯡꯕ ꯍꯥꯏꯔꯒꯗꯤ ꯑꯩꯒꯤ ꯍꯩꯅꯕꯤ ꯑꯃ ꯑꯣꯏꯔꯛꯄ ꯑꯉꯥꯡ ꯑꯣꯏꯔꯤꯉꯩꯗꯒꯤ ꯑꯗ ꯃꯔꯨꯞ ꯑꯩꯗꯤ ꯆꯥꯛꯁꯤ ꯑꯗꯨꯝ ꯆꯥꯔꯒꯁꯨ ꯂꯥꯝꯒꯟꯕ ꯃꯤꯁꯛꯅꯤ ꯑꯗꯨꯅ ꯈꯪꯗꯦ ꯍꯣꯔꯦꯟꯒꯤ ꯊꯕꯛꯁꯤ ꯀꯃꯥꯏ ꯇꯧꯗꯣꯏꯅꯣ ꯈꯪꯗꯦ ꯃꯔꯨꯞꯇꯤ ꯆꯥꯛ ꯏꯁꯤꯡ ꯀꯃꯥꯏ ꯀꯃꯥꯏ ꯇꯧꯕꯤꯔꯦ
ꯃꯔꯨꯞ ꯑ ꯑꯩ ꯁꯝꯅ ꯍꯥꯏꯖꯔꯕꯗ ꯆꯥꯛꯀꯤ ꯃꯤꯅꯤꯅ ꯑꯩꯈꯣꯏꯒꯤ ꯊꯋꯥꯏ ꯐꯅ ꯅꯨꯡꯉꯥꯏꯇꯕ ꯇꯥꯔꯒꯁꯨ ꯎꯝ ꯆꯥꯛꯁꯤꯗꯤ ꯗꯨꯝ ꯑꯗꯨꯝ ꯆꯥꯖꯩ ꯍꯥꯏꯗꯤ ꯑꯗꯣ ꯍꯟꯗꯛꯇꯤ ꯈꯔꯗꯤ ꯑ ꯂꯦꯞꯄꯦ ꯆꯥꯛ ꯆꯥꯕꯒꯤ ꯆꯥꯡꯇ ꯍꯗꯤ ꯍꯜꯂꯦ ꯑꯗꯨ ꯆꯥꯛꯇꯤ ꯑꯗꯨꯝ ꯆ ꯆꯗ ꯁꯤꯔ ꯍꯕꯤ ꯏꯃꯥꯅꯁꯨ ꯑꯩꯒꯤ ꯆꯔꯥ ꯍꯦꯟꯕꯁꯦ ꯑꯉꯥꯡ ꯑꯣꯏꯔꯤꯉꯩꯗꯒꯤ ꯍꯧꯅ ꯄꯤ ꯄꯤꯛꯅꯤꯡ ꯑꯩꯕꯨ ꯆꯔꯥ ꯍꯦꯟꯕ ꯁꯋꯥ ꯌꯥ ꯑꯁꯤ ꯌꯥꯝ ꯐꯩ ꯑꯗꯣ ꯃꯇꯥꯡ ꯑꯁꯤꯗ ꯇꯔꯥ ꯍꯦꯟꯕꯒꯤ ꯉꯁꯤꯗꯤ ꯋꯥꯔꯤꯁꯦ ꯍꯥꯏꯗꯤ ꯑꯗꯨꯝ ꯆꯔꯥ ꯍꯦꯟꯕꯒꯤ ꯃꯔꯝꯗ ꯑꯣꯏꯅ ꯇꯧꯕꯔꯁꯦ ꯍꯥꯏꯇꯥꯔꯦꯅꯦ ꯀꯩꯅꯣ ꯍꯥꯏꯗꯤ ꯑꯗꯨꯝ ꯑꯩꯈꯣꯏꯒꯤ ꯂꯩꯔꯤꯕ ꯑꯗꯨꯝ ꯃꯥꯒ ꯑꯗꯨꯝ ꯁꯥꯒꯣꯟꯅꯔ ꯆꯠꯂꯤꯕ ꯍꯥꯏꯇꯥꯔꯦ ꯃꯥꯒꯤ ꯃꯔꯝ ꯑꯗꯒꯤ ꯑꯩꯈꯣꯏꯒꯤ ꯎ ꯋꯥ ꯊꯥꯕ ꯍꯥꯏꯗꯤ ꯁꯝꯅ ꯍꯥꯏꯔꯕꯗ ꯑꯩꯈꯣꯏꯒꯤ ꯂꯧꯃꯤꯁꯤꯡꯅ ꯀꯌꯥꯝ ꯋꯥꯅ ꯑꯩꯈꯣꯏ ꯆꯥꯛꯁꯦ ꯊꯣꯡꯅ ꯍꯣꯠꯅꯕꯗ ꯀꯌꯥꯝ ꯋꯥꯏ ꯑꯗꯨꯗꯨꯒ ꯑꯩꯈꯣꯏꯅ ꯄꯨꯈꯝ ꯌꯧꯔꯛꯑꯕ ꯃꯇꯝꯗꯅ ꯑꯩꯈꯣꯏꯅ ꯀꯃꯥꯏꯅ ꯃꯥꯡꯍꯜꯂꯤ ꯍꯥꯏꯕꯒꯤ ꯃꯔꯝꯗ ꯁꯨꯝ ꯋꯥꯔꯤ ꯋꯥꯇꯥꯏ ꯇꯧꯕꯁꯤ ꯌꯥꯝꯕ꯭ꯔꯣ
ꯌꯥꯏ ꯃꯔꯝ ꯑꯗꯨꯗꯨ ꯌꯥꯝꯅ ꯐꯕ ꯀꯥꯟꯅꯒꯗꯕ ꯋꯥꯔꯤꯅꯤ ꯑꯩ ꯁꯨꯝ ꯑꯩꯅꯁꯨ ꯈꯟꯖꯕꯗ ꯍꯥꯏꯗꯤ ꯂꯧꯃꯤꯁꯤꯡꯅ ꯑꯗꯨꯛꯀꯤ ꯃꯇꯤꯛ ꯋꯥꯅ ꯍꯣꯠꯅꯖꯔꯒ ꯑꯩꯈꯣꯏꯅ ꯁꯤꯗ ꯆꯈꯜꯄꯣꯛ ꯋꯥ ꯂꯦꯝꯍꯟꯕ ꯑꯗꯒꯤ ꯁꯣꯔꯥ ꯗꯦꯕ ꯀꯔꯃ ꯃꯌꯥꯝꯁꯤꯗ ꯇꯧꯔꯤ ꯃꯌꯥꯝꯁꯦ ꯁꯤꯒꯤ ꯌꯥꯏ ꯃꯔꯨ ꯑꯗꯨꯝ ꯍꯧ ꯍꯧꯗꯣꯛꯄꯤꯔꯛꯑꯣ ꯃꯇꯥꯡꯗꯣ
ꯃꯁꯤ ꯁꯨꯡꯗꯧꯕꯅꯤ ꯃꯔꯣ ꯀꯥ ꯍꯦꯟꯅ ꯑꯣ ꯍꯥꯏꯅꯤꯡꯉꯥꯏꯕꯗꯤ ꯂꯩꯇꯦ ꯑꯗꯨ ꯑꯣꯏꯇꯥꯔꯗꯤ ꯑꯩꯅꯁꯨꯨꯝ ꯃꯔꯨꯞꯠꯇ ꯑꯗꯨ ꯋꯥꯔꯤ ꯋꯥꯇꯥꯏ ꯇꯧꯅꯤꯡꯉ ꯍꯥꯏꯇꯥꯔꯦ ꯁꯤ ꯃꯇꯥꯡꯁꯦ ꯑꯩꯈꯣꯏꯒꯤ ꯑꯥ ꯆꯥꯛ ꯑꯃ ꯑꯣꯏꯔꯛꯅꯕ ꯍꯣꯠꯅꯕꯗ ꯑꯩꯈꯣꯏꯒꯤ ꯉꯁꯤ ꯄꯨꯈꯝꯗ ꯇꯥꯔꯤꯕ ꯆꯥꯛ ꯃꯔꯨꯁꯦ ꯑꯩ ꯁꯝꯅ ꯍꯥꯏꯔꯕꯗ ꯑꯩꯈꯣꯏꯅ ꯆꯒꯨꯝꯁ ꯇꯥꯍꯜꯂꯤꯅꯦ ꯆꯒꯨꯝꯁꯦ ꯑꯩꯈꯣꯏ ꯑꯣꯏꯔꯛꯅꯕ ꯃꯇꯝꯗ ꯑꯩꯈꯣꯏꯒꯤ ꯂꯥꯛꯈꯤꯕ ꯃꯥꯒꯤ ꯃꯊꯪ ꯃꯊꯪ ꯂꯥꯛ ꯈꯤꯕ ꯈꯣꯡꯆꯠꯇꯨꯅꯦꯕꯀꯣ ꯑꯗꯨꯗꯒꯤ ꯑꯍꯥꯟꯕꯗ ꯑꯩꯈꯣꯏꯒꯤ ꯐꯧ ꯊꯥꯗꯣꯏꯅꯦꯕ ꯐꯧ ꯊꯥꯕ ꯍꯥꯏꯕꯁꯤ ꯄꯣꯠ ꯑꯗꯨꯝ ꯃꯌꯥꯝ ꯂꯩꯈ꯭ꯔꯦ ꯑꯗꯣ ꯑꯩꯅꯗꯤ ꯍꯦꯟꯅ ꯊꯣꯏꯗꯣꯛꯅꯗꯤ ꯈꯪꯖꯗꯦ ꯍꯥꯏꯖꯕ ꯇꯥꯔꯦ ꯑꯁꯤꯒꯤ ꯃꯌꯥꯝ ꯌꯥꯝ ꯂꯩ ꯑꯗꯒꯤ ꯐꯧ ꯈꯥꯎꯕ ꯌꯩꯕ ꯀꯣꯟꯕ ꯃꯆꯤꯟꯕ ꯍꯥꯏꯖꯤꯗꯤ ꯃꯦꯆꯤꯟ ꯊꯧꯕꯥꯜꯅꯤꯅ ꯈꯤꯇꯪꯕꯨꯗꯤ ꯑꯃꯨꯛ ꯀꯣꯟꯝꯃꯦ ꯑꯗꯨꯒ ꯑꯗꯨ ꯎꯅꯕꯒꯤꯗꯃꯛꯇ ꯂꯧꯃꯤꯗꯨꯅ ꯋꯥꯖꯈꯤꯕꯅꯦ ꯑꯗꯨꯗꯒꯤ ꯈꯥꯎꯕ ꯃꯇꯝꯗ ꯋꯥꯈꯤꯕ ꯅꯨꯡꯁꯥ ꯃꯔꯛꯇ ꯑꯗꯒꯤ ꯅꯣꯡꯖꯨ ꯅꯨꯡꯁꯥ ꯈꯥꯏꯗꯅ ꯋꯥꯠꯂꯤꯈꯤꯕ ꯃꯌꯥꯝ ꯑꯗꯨꯛꯀꯤ ꯃꯇꯤꯛ ꯋꯥꯏ ꯍꯥꯏꯖꯕ ꯇꯥꯔꯦꯅꯦ ꯑꯩꯁꯨ ꯑꯗꯨꯝ ꯂꯧꯁꯤ ꯑꯗꯨꯝ ꯈꯨꯝꯖꯩ ꯍꯥꯏꯇꯥꯔꯦ ꯑꯩꯈꯣꯏꯒꯤ ꯂꯧꯗ ꯑꯗꯨ ꯑꯗꯨꯒꯤ ꯃꯔꯝꯗ ꯈꯪꯕꯗꯤ ꯑꯣꯏꯗꯦ ꯍꯥꯏꯗꯤ ꯂꯧꯁꯦ ꯁꯨꯃꯥꯏꯅ ꯇꯧꯔ ꯁꯨꯃꯥꯏꯅ ꯇꯧꯔ ꯐꯕꯅꯤ ꯈꯣꯠꯄꯅꯤ ꯁꯤ ꯊꯥꯛꯄ ꯈꯣꯠꯄ ꯁꯤ ꯇꯧꯕꯥ ꯈꯣꯠꯄꯗꯤ ꯈꯪꯖꯦꯗꯦ ꯑꯗꯨꯕꯨ ꯑꯗꯨꯝ ꯂꯧ ꯌꯩꯕꯒꯨꯝꯕ ꯑꯗꯩ ꯈꯥꯎꯕꯒꯨꯝꯕ ꯂꯧꯍꯣꯡ ꯈꯣꯏꯕꯒꯨꯝꯕ ꯁꯤꯒꯨꯝꯕ ꯑꯗꯨꯝ ꯆꯠꯆꯩꯗꯤ ꯌꯥꯝꯅ ꯋꯥꯏ ꯍꯥꯏꯖꯕ ꯇꯥꯔꯦꯅꯦ ꯏꯁꯥ ꯐꯖꯩ ꯍꯥꯏꯖꯕꯗꯤ ꯑꯗꯨꯝ ꯁꯤꯒꯤ ꯄꯣꯠꯁꯤꯗꯤ ꯃꯁꯥ ꯐꯕ ꯁꯝꯅ ꯍꯥꯏꯔꯕꯗ ꯖꯤꯟ ꯁꯥꯟꯅꯕ ꯑꯃꯅ ꯍꯦꯛ ꯇꯧꯕꯗꯣ ꯉꯝꯃꯣꯏꯗꯕ ꯄꯣꯠꯅꯦ ꯍꯥꯏꯖꯕ ꯇꯥꯔꯦ ꯍꯥꯏꯗꯤ ꯂꯧꯃꯤ ꯃꯌꯥꯡ ꯀꯟꯈ꯭ꯔꯕ ꯃꯤ ꯑꯃꯅ ꯅꯣꯡꯉꯥꯟꯗꯩꯩ ꯅꯨꯃꯤꯠ ꯇꯥꯐꯥꯎ ꯇꯧꯔꯤꯕꯗꯣ ꯑꯩꯈꯣꯏꯒꯤ ꯖꯤꯝ ꯁꯥꯟꯅꯕ ꯃꯤꯁꯤꯡꯗꯣ ꯁꯨꯃꯥꯏꯅ ꯇꯧ ꯍꯥꯏꯕ ꯃꯇꯝꯗ ꯀꯩꯁꯨꯨꯝ ꯉꯝꯃꯣꯏ ꯃꯁꯥꯒꯤ ꯄꯥꯡꯒꯜ ꯈꯛꯇ ꯅꯠꯇꯅ ꯑꯩꯈꯣꯏꯒꯤ ꯋꯥꯈꯜꯂꯣꯟꯗꯁꯨ ꯑꯩꯈꯣꯏꯒꯤ ꯑꯥ ꯁꯝꯅ ꯍꯥꯏꯔꯕꯗ ꯅꯤꯡꯍꯟꯅꯕ ꯑꯃ ꯄꯣꯛꯂꯛꯀꯅꯤ ꯍꯥꯏꯖꯕ ꯇꯥꯔꯦ ꯑꯗꯨꯕꯨ ꯉꯥꯁꯤꯒꯤ ꯃꯊꯪ ꯃꯊꯪ ꯂꯥꯛꯂꯤꯕꯁꯦ ꯐꯧ ꯄꯜꯂꯦꯗꯅ ꯐꯧꯗꯣ ꯑꯃꯨꯛ ꯆꯥꯕ ꯌꯥꯗꯦꯅꯦ ꯐꯧ ꯄꯥꯜꯂ ꯃꯇꯨꯡꯗ ꯐꯧꯗꯣ ꯑꯃꯨꯛ ꯌꯩꯔꯕ ꯃꯇꯨꯡꯗ ꯌꯨꯝꯗ ꯄꯨꯈꯠꯂꯛꯇꯣꯏꯅꯤ ꯌꯨꯝꯗ ꯄꯨꯈꯠꯂꯛꯏꯕ ꯐꯧꯗꯨꯗꯒꯤ ꯑꯃꯨꯛ ꯆꯥꯛꯁꯤ ꯑꯣꯜꯂꯛꯄ ꯌꯥꯗꯅ ꯑꯃꯨꯛ ꯇꯛꯇꯣꯔꯤꯕꯅꯦꯕ ꯐꯧꯗꯤ ꯆꯦꯡꯉꯗ ꯆꯦꯡꯗꯨꯗꯒꯤ ꯑꯃꯨꯛ ꯊꯣꯡꯕ ꯃꯨꯛ ꯆꯪꯗꯣꯏꯅꯦꯕ ꯃꯌꯥꯝꯁꯦ ꯑ ꯋꯥꯅ ꯂꯥꯛꯂꯒ ꯍꯥꯏꯗꯤ ꯍꯨꯃꯥꯡ ꯃꯃꯜ ꯃꯥꯟꯅ ꯍꯩꯖꯟꯕ ꯇꯥꯔꯦ ꯐꯧꯕꯁꯦ ꯁꯝꯅ ꯍꯥꯏꯔꯕꯗ ꯄꯩꯁꯥꯗꯒꯤꯕꯨ ꯍꯦꯟꯅ ꯇꯥꯡꯉ ꯄꯣꯠꯅꯦ ꯄꯩꯁꯥ ꯂꯩꯇꯥꯥꯔꯒꯁꯨ ꯐꯧꯗꯨꯣ ꯂꯩꯅꯤꯡꯉꯥꯏ ꯂꯩꯗꯗꯤ ꯆꯔꯥ ꯍꯦꯟꯗꯣꯏꯅꯤꯗꯅ ꯑ ꯑꯈꯣꯏꯒꯤ ꯑꯗꯨꯝ ꯆꯥꯕꯗ ꯑꯩꯕꯨ ꯑꯣꯏꯔꯣ ꯃꯔꯨꯞꯄꯨ ꯑꯣꯏꯔꯣ ꯑꯗꯨꯒ ꯑꯔꯩꯕꯒꯤ ꯃꯤ ꯑꯣꯏꯔꯣ ꯀꯩꯁꯨ ꯂꯩꯇꯅ ꯈꯟꯅꯕ ꯁꯤ ꯂꯦꯝꯃꯤꯕ ꯆꯖꯤꯛꯁꯦ ꯀꯩꯁꯨ ꯂꯩꯇꯅ ꯈꯟꯅꯔꯒ ꯃꯅꯤꯡꯒꯤ ꯀꯣꯝꯗ ꯍꯩꯗꯣꯛꯈꯤꯕ ꯊꯃꯣꯏꯁꯦ ꯌꯥꯝꯅ ꯀꯥꯏꯖꯕ ꯍꯥꯏꯇꯥꯔꯦꯅꯦ ꯑꯗꯨꯅ ꯃꯁꯤꯅꯁꯨ ꯃꯔꯝ ꯑꯣꯏꯔꯒ ꯑꯩꯁꯦ ꯅꯣꯏꯖꯕꯅꯦ ꯍꯥꯏꯇꯥꯔꯦ ꯍꯧꯖꯤꯛꯄꯨꯗꯤ ꯍꯟꯊꯔꯛꯂꯦ ꯑꯗꯨꯕꯨ ꯃꯇꯝ ꯑꯗꯨꯗ ꯑꯩꯅ ꯈꯟꯈꯤꯑꯕ ꯍꯥꯏꯗꯤ ꯆꯥꯛꯇꯣ ꯂꯦꯝꯕ ꯃꯇꯝꯗ ꯏꯁꯥꯒꯤ ꯐꯤꯕꯝ ꯁꯨꯌꯦꯡ ꯌꯦꯡꯗꯕꯤꯗ ꯑꯩꯅ ꯃꯣꯏꯒꯤ ꯑꯋꯥꯕꯗꯣ ꯈꯟꯈꯤꯕ ꯆꯥꯂꯨꯛꯇꯣ ꯈꯨꯠꯇꯨꯗ ꯄꯥꯏꯕ ꯃꯇꯝꯗ ꯍꯥꯏꯗꯤ ꯑꯩꯅ ꯉꯁꯤ ꯄꯥꯏꯔꯤꯕ ꯆꯥꯛꯁꯦ ꯆꯦꯡꯁꯦ ꯁꯤ ꯑꯣꯏꯔꯛꯅꯕ ꯍꯣꯠꯅꯕꯗ ꯃꯤꯑꯣꯏ ꯀꯌꯥ ꯑꯃꯅ ꯋꯥꯅ ꯍꯣꯠꯅꯔꯤꯅꯦꯕ ꯁꯤ ꯑꯩꯒꯤ ꯏꯄꯨꯗꯒꯤ ꯂꯧꯖꯕꯅꯦ ꯏꯄꯨꯅ ꯍꯥꯏꯌꯦ ꯑꯈꯣꯏꯒꯤ ꯆꯥꯛ ꯃꯤꯔꯥꯏꯕ ꯃꯤꯗꯤ ꯀꯩꯗꯧꯅꯨꯡꯗ ꯑꯈꯣꯏꯒꯤ ꯃꯥꯏ ꯄꯥꯛꯄ ꯃꯄꯨꯟꯁꯤꯗ ꯃꯤ ꯑꯣꯏꯕ ꯉꯝꯃꯣꯏꯅ ꯍꯥꯏ ꯑꯗꯣ ꯃꯔꯨꯞꯀꯤ ꯋꯥꯈꯜꯂꯣꯟꯗ ꯀꯔꯤ ꯀꯔꯤ ꯂꯩꯒꯦ ꯍꯥꯏꯕꯁꯦ ꯅꯨꯄꯤ ꯑꯣꯏꯅ ꯍꯥꯢꯗꯤ
ꯌꯥꯝꯅ ꯐꯖꯩ ꯍꯧꯖꯤꯛ ꯏꯄꯨꯍꯣꯢꯅ ꯍꯥꯏꯕꯤꯔꯤꯕ ꯋꯥꯐꯝꯗꯣ ꯃꯗꯨ ꯍꯣꯏ ꯃꯗꯨꯃꯛꯅ ꯃꯤ ꯑꯣꯏꯔꯣꯢ ꯍꯥꯏꯕꯗꯤ ꯅꯠꯇꯦ ꯑꯗꯨꯕꯨ ꯃꯤꯒꯤ ꯑꯋꯥꯕ ꯈꯪꯕꯤꯌꯨ ꯍꯥꯏꯕꯅꯤ ꯇꯁꯦꯡꯅ ꯑꯩꯈꯣꯏꯅ ꯑꯁꯤ ꯆꯥꯔꯒ ꯃꯗꯨꯅ ꯊꯕꯛ ꯁꯤꯟꯊꯥꯛ ꯀꯌꯥ ꯄꯥꯡꯉꯤꯕ ꯆꯠꯂꯤꯕ ꯆꯦꯜꯂꯤꯕ ꯃꯌꯥꯝ ꯑꯁꯤ
ꯑꯗꯨꯅ ꯃꯤꯒꯤ ꯑꯋꯥꯕꯗ ꯈꯪꯕꯤꯌꯨ ꯑꯋꯥꯕ ꯈꯪꯕ ꯃꯇꯝꯗꯨꯗ ꯑꯈꯣꯏ ꯃꯤ ꯑꯣꯏꯒꯅꯤ ꯍꯥꯏꯕꯅꯤ ꯃꯗꯨꯒꯤ ꯄꯥꯎꯔꯧꯁꯤꯅ ꯑꯈꯣꯏꯒꯤ ꯊꯕꯛ ꯃꯤꯒꯤ ꯑꯋꯥꯕ ꯈꯪꯕꯤꯌꯨ ꯇꯁꯦꯡꯅ ꯍꯥꯏꯕꯗ ꯑꯗꯨꯒ ꯆꯥꯕꯥ ꯑꯈꯣꯏꯒꯤ ꯆꯥꯔꯒ ꯑꯈꯣꯏꯕꯨ ꯍꯤꯡꯍꯜꯂꯤꯕ ꯄꯣꯠꯁꯤ ꯃꯤꯔꯥꯏꯕ ꯇꯧꯕꯤꯒꯅꯨ ꯃꯁꯤ ꯂꯤꯛꯅ ꯂꯤꯛꯅ ꯑꯃꯗꯤ ꯑꯈꯣꯏꯅ ꯀꯣꯟꯅꯒꯗꯕ ꯆꯥꯡ ꯈꯛꯇ ꯇꯧꯕꯤꯌꯨ ꯍꯣꯢ ꯑꯗꯨꯒ ꯃꯁꯤ ꯁ꯭ꯋꯥꯢ ꯃꯔꯨꯞ ꯑꯩꯒꯤ ꯃꯣꯠꯇ ꯀꯣ ꯁꯣꯔꯥꯠ ꯑꯗꯨꯒ ꯗꯦꯕ ꯀꯔꯃ ꯃꯌꯥꯝꯁꯤꯗ ꯂꯦꯝꯍꯜꯂꯤꯕ ꯃꯌꯥꯝꯁꯤ ꯎꯔꯨꯔꯒꯗꯤ ꯃꯁꯤ ꯌꯥꯝ ꯁꯥꯎꯅꯤꯡꯕ ꯄꯣꯠꯅꯤ
ꯑꯗꯨꯕꯨ ꯃꯁꯤ ꯁꯥꯎꯅꯤꯡꯉꯦꯗꯅ ꯇꯧꯔꯤꯕ ꯃꯤꯗꯨꯅꯗꯤ ꯃꯔꯥꯟꯗꯤ ꯅꯠꯇꯦ ꯂꯥꯛꯏꯕ ꯃꯤꯗꯨ ꯑꯈꯣꯏꯒꯤ ꯃꯣꯏꯁꯨ ꯍꯥꯏꯗꯤ ꯍꯣꯔꯦꯟ ꯂꯦꯝ ꯀꯣꯟꯅꯗ꯭ꯔꯒꯗꯤ ꯃꯌꯥꯝꯗꯗꯤ ꯐꯖꯗꯦꯗꯅ ꯑꯗꯨꯅ ꯃꯔꯨꯞ ꯊꯕꯛ ꯑꯃ ꯄꯥꯡꯊꯣꯛꯑꯒ
ꯆꯥꯕꯒꯤ ꯊꯧꯔꯝ ꯑꯃ ꯁꯤꯜꯂꯒ ꯀꯣꯟꯅꯗ꯭ꯔꯒꯗꯤ ꯐꯖꯗꯕꯅꯤꯅ ꯃꯣꯏꯁꯨ ꯀꯣꯟꯅꯅꯕꯅ ꯍꯣꯠꯅꯖꯩ ꯑꯗꯨꯒ ꯂꯥꯛꯢꯕ ꯃꯤꯗꯤꯅ ꯅꯣꯡ ꯐꯗꯣꯛ ꯆꯥꯛꯁꯤ ꯑꯗꯨꯝ ꯃꯄꯨꯡ ꯐꯥꯅ ꯀꯣꯟꯅꯕꯁꯨ ꯌꯥꯎꯈꯤ ꯆꯞ ꯆꯥꯅ ꯂꯦꯝꯗꯕ ꯑꯌꯥꯝꯕ ꯑꯗꯨꯕꯨ ꯂꯦꯝꯃꯤ ꯑꯌꯥꯝꯕ ꯂꯦꯝꯃꯤ ꯑꯗꯨꯅ ꯗꯦꯕ ꯀꯔꯃ ꯄꯥꯡꯊꯣꯛꯄꯗ ꯁꯨꯃꯥꯏꯅ ꯂꯦꯝꯒꯜꯂꯦ ꯈꯣꯠꯀꯠꯂꯦ ꯈꯟ ꯇꯥꯔꯒꯗꯤ ꯑ ꯃꯁꯤꯡꯁꯦ ꯈꯔ ꯈꯔ ꯍꯟꯊꯔꯒ ꯇꯧꯕꯤꯔꯒꯗꯤ ꯐꯒꯅꯤꯅ ꯈꯜꯂꯦ ꯃꯔꯨꯞꯀꯤ ꯃꯣꯠꯇ ꯀꯔꯤ ꯂꯩ
ꯎꯝ ꯑꯆꯨꯝꯕꯅꯤ ꯃꯔꯨꯞꯅ ꯍꯧꯖꯤꯛꯀꯤ ꯗꯦꯕ ꯀꯔꯃꯒꯤ ꯃꯇꯥꯡꯗ ꯄꯜꯂꯛꯄ ꯃꯇꯝꯗ ꯑꯩꯅ ꯁꯨꯝ ꯃꯌꯥꯝꯗ ꯇꯧꯍꯟꯅꯤꯡꯕ ꯑꯩꯅꯁꯨ ꯃꯌꯥꯝꯗ ꯍꯥꯏꯅꯤꯡꯕꯗꯤ ꯂꯩ ꯑꯗꯨꯕꯨ ꯍꯥꯏꯕꯗꯤ ꯉꯝꯖꯗꯕ ꯍꯥꯏꯇꯥꯔꯦ ꯑꯩꯅ ꯃꯁꯤꯒꯤ ꯋꯥꯁꯦ ꯍꯥꯏꯔꯨꯔꯒ ꯑꯦ ꯅꯪ ꯀꯌꯥꯝ ꯈꯪꯕꯅꯣ ꯑꯩꯅ ꯑꯉꯥꯡ ꯑꯣꯏꯕꯅꯤꯅ ꯍꯥꯏꯗꯤ ꯗꯦꯕ ꯀꯔꯃ ꯂꯥꯛꯅꯔꯤꯕ ꯍꯥꯏꯕꯁꯤꯕꯨ ꯑꯍꯟ ꯉꯛꯇꯅꯤꯗꯅ ꯑꯈꯣꯏꯅ ꯆꯍꯤꯁꯦ ꯍꯣꯏ ꯑꯈꯣꯏꯗꯤ ꯑꯉꯥꯡꯃꯛꯇꯤ ꯅꯠꯇꯦ ꯑꯗꯨꯕꯨ ꯑꯗꯨ ꯑꯣꯏꯕ ꯇꯥꯔꯒꯁꯨ ꯑꯈꯣꯏꯅ ꯃꯣꯏꯗ ꯂꯧꯁꯤꯡ ꯄꯤꯔꯨꯕ ꯉꯝ ꯀꯩꯅꯣꯗꯤ ꯃꯣꯏꯅ ꯂꯧꯕꯤꯔꯣꯢ ꯍꯥꯏꯇꯥꯔꯦ ꯍꯧꯖꯤꯛꯀꯤ ꯑꯈꯣꯏꯒꯤ ꯂꯩꯕꯥꯛꯁꯤꯗ ꯇꯧꯅꯩꯁꯦ ꯑꯈꯣꯏꯒꯤ ꯑ ꯁꯝꯅ ꯍꯥꯏꯔꯕꯗ ꯑꯈꯣꯏꯅ ꯍꯧꯖꯤꯛ ꯂꯩ ꯍꯧꯖꯤꯛ ꯂꯝꯗꯝꯁꯤꯗ ꯇꯧꯅꯩꯁꯦ ꯍꯥꯢꯗꯤ ꯑ ꯆꯍꯤ ꯌꯥꯝꯕ ꯃꯤꯗꯨꯅ ꯆꯍꯤ ꯅꯦꯝꯕ ꯃꯤꯗꯨꯗ ꯄꯥꯎꯇꯥꯛ ꯄꯤꯒꯗꯧꯅꯤ ꯁꯤ ꯁꯤꯅꯦꯕ ꯂꯩ ꯆꯍꯤ ꯅꯦꯝꯕ ꯃꯤꯗꯨꯅ ꯐꯅ ꯒ꯭ꯌꯥꯟ ꯂꯧꯁꯤꯡ ꯂꯩ ꯇꯥꯥꯔꯒꯁꯨ ꯆꯍꯤ ꯋꯥꯡꯕ ꯃꯤꯗꯨꯗ ꯄꯧꯇꯥꯛ ꯄꯤꯕ ꯌꯥꯗꯦ ꯑꯗꯨꯅ ꯃꯔꯨꯞꯇ ꯁꯨꯝ ꯍꯥꯏꯖꯕꯅꯦ ꯑꯩꯅ ꯇꯧꯍꯟꯅꯤꯡꯕ ꯑꯩꯅ ꯍꯥꯏꯅꯤꯡꯕꯁꯤꯡꯖꯦ ꯗꯦꯕ ꯀꯔꯃꯥ ꯄꯜꯂꯛꯄꯗ ꯑꯗꯨꯒꯤ ꯃꯇꯥꯡꯁꯤꯗ ꯍꯥꯏꯗꯤ ꯗꯦꯕ ꯀꯔꯃ ꯑꯗꯒꯤ ꯁꯣꯔꯥꯖ ꯁꯝꯅ ꯍꯥꯏꯔꯕꯗ ꯆꯥꯛꯀꯧꯕꯅꯤ ꯑꯗꯨꯒ ꯁꯨꯝꯕ ꯇꯧꯅꯔꯤꯁꯦ ꯑꯩꯈꯣꯏꯒꯤ ꯆꯥꯛꯁꯦ ꯌꯦꯟꯁꯥꯡꯗꯣ ꯑꯩꯈꯣꯏꯅ ꯉꯝꯃꯔꯣꯏꯗꯕ ꯏꯟꯁꯥꯡꯁꯦ ꯂꯦꯝꯍꯟꯕꯒꯤ ꯃꯍꯨꯠꯇ ꯊꯪꯅꯔꯤꯕ ꯑꯆꯥꯕ ꯑꯃꯗ ꯍꯥꯞꯄ ꯑꯗꯨ ꯍꯥꯏꯗꯤ ꯍꯣꯏ ꯍꯪꯒꯣꯏꯕ ꯇꯨꯀꯠꯆꯕꯗꯤ ꯂꯩꯔꯝꯒꯅꯤ ꯑꯗꯨꯝ ꯆꯥꯗ꯭ꯔꯤꯉꯩꯒꯤ ꯃꯃꯥꯡꯗ ꯍꯪꯅꯔꯕ ꯃꯇꯨꯡꯗ ꯂꯧꯅꯔꯒ ꯁꯤꯁꯨ ꯇꯧꯍꯟꯅꯤꯡꯕ ꯑꯗꯨꯗꯨꯒ ꯑꯩꯈꯣꯏꯅ ꯁꯝꯅ ꯍꯥꯏꯔꯕꯗ ꯆꯥꯛꯁꯦ ꯆꯥꯕ ꯂꯣꯏꯔꯕ ꯃꯇꯨꯡꯗ ꯃꯥꯡꯍꯟꯕꯒꯤ ꯆꯠꯅꯕꯤꯁꯦ ꯊꯝꯕꯤꯒꯦꯀꯣ ꯌꯥꯝꯅ ꯐꯖꯕ ꯋꯥꯐꯝꯅꯤ ꯑꯩꯈꯣꯏꯒꯤ ꯃꯥꯡꯍꯟꯕꯒꯤ ꯁꯔꯨꯛꯁꯦ ꯑꯗꯨꯛꯀꯤ ꯃꯇꯤꯛ ꯌꯥꯝꯈ꯭ꯔꯦ ꯑꯩꯈꯣꯏꯒꯤ ꯉꯁꯤ ꯂꯦꯝꯃꯤꯕ ꯆꯐꯨ ꯑꯅꯤ ꯑꯍꯨꯝ ꯂꯦꯝꯃꯤꯕ ꯄꯣꯠꯇꯣ ꯃꯥꯡꯍꯟꯕꯒꯤ ꯃꯍꯨꯠꯇ ꯂꯩꯇ ꯂꯥꯏꯔ ꯀꯅꯥ ꯂꯩꯖꯗꯕꯗ ꯆꯥꯕ ꯐꯪꯖꯗꯕ ꯏꯃꯨꯡ ꯑꯃꯗ ꯄꯤꯊꯣꯛꯄ ꯃꯇꯝꯗ ꯃꯣꯏꯅ ꯀꯠꯆꯔꯤꯕ ꯃꯣꯏꯅ ꯁꯣꯔꯥꯠ ꯀꯠꯆꯔꯤꯕ ꯇꯧꯖꯔꯤꯕ ꯏꯁꯣꯔꯗ ꯀꯠꯆꯔꯤꯕꯗꯣ ꯃꯗꯨꯗꯒꯤ ꯍꯦꯟꯅ ꯃꯍꯩ ꯆꯥꯎꯒꯅꯤ ꯍꯥꯏꯅ ꯊꯝꯖꯒꯦ ꯑꯩꯅ ꯍꯥꯏꯗꯤ ꯑꯩꯈꯣꯏꯅ ꯃꯗꯨꯗ ꯀꯅꯥ ꯂꯩꯖꯗꯕꯗ ꯑꯩꯈꯣꯏꯒꯤ ꯑꯔꯦꯝꯕꯗ ꯀꯅꯥ ꯂꯩꯖꯗꯕꯗ ꯄꯤꯊꯣꯛꯄ ꯃꯇꯝꯗ ꯑꯔꯦꯝꯕ ꯄꯤꯊꯣꯛꯑꯣ ꯍꯥꯏꯗꯅ ꯑꯩꯈꯣꯏꯒꯤ ꯂꯣꯛꯈꯥꯛ ꯄꯤꯌꯣ ꯍꯥꯏꯕ ꯅꯠꯇꯦꯀꯣ ꯑꯔꯦꯡꯕꯗꯣ ꯑꯗꯨꯝ ꯏꯃꯨꯡꯗꯨꯅ ꯆꯥꯕ ꯉꯝꯒꯤꯕ ꯈꯔ ꯈꯛꯇꯅꯦꯕ ꯆꯥꯍꯧꯗꯨꯏꯁꯦ ꯑꯔꯦꯝꯕꯗꯣ ꯑꯌꯥꯝꯕꯅꯗꯤ ꯏꯃꯨꯡ ꯅ ꯆꯥꯕ ꯍꯥꯏꯕꯗꯤ ꯏꯃꯨꯡ ꯑꯃꯅ ꯀꯣꯔꯐꯨ ꯃꯉꯥ ꯇꯔꯨꯛ ꯅꯣꯡꯃꯗ ꯆꯥꯕꯗꯤ ꯀꯩꯁꯨ ꯉꯝꯃꯣꯏꯗꯅ ꯑꯗꯨꯗꯨꯒꯤ ꯀꯣꯔꯐꯨ ꯃꯉꯥ ꯇꯔꯨꯛꯁꯦ ꯄꯈꯣꯡ ꯑꯩꯈꯣꯏꯒꯤ ꯄꯈꯣꯡ ꯃꯉꯥ ꯃꯉꯥ ꯇꯔꯨꯛꯁꯦ ꯑꯩꯈꯣꯏꯒꯤ ꯅꯨꯃꯤꯠ ꯅꯤꯅꯤ ꯍꯨꯝꯅꯤ ꯆꯪꯅ ꯆꯥꯕꯁꯨ ꯑꯃꯨꯛ ꯌꯥꯔꯣꯏꯗꯅ ꯄꯨꯝꯕ ꯍꯥꯏꯕ ꯑꯃꯁꯨ ꯂꯥꯛꯀꯅꯤ ꯑꯗꯨꯅ ꯃꯁꯤꯁꯦ ꯑꯩꯈꯣꯏꯒꯤ ꯊꯝꯕꯤꯕ ꯑꯗꯨꯗꯨꯒ ꯁꯝꯂꯞꯅ ꯊꯝꯖꯅꯤꯡꯕ ꯑꯃꯅ ꯗꯦꯕ ꯀꯔꯃꯒꯤ ꯅꯠꯇꯅ ꯑꯩꯈꯣꯏꯒꯤ ꯍꯧꯖꯤꯛ ꯍꯧꯖꯤꯛ ꯆꯠꯅ ꯃꯄꯣꯛ ꯅꯨꯃꯤꯠ ꯂꯥꯛꯄ ꯃꯇꯝ ꯑꯃꯗꯤ ꯃꯆꯥꯅꯨꯄꯥ ꯄꯣꯛꯄ ꯃꯇꯝꯗ ꯑꯩꯈꯣꯏꯒꯤ ꯆꯥꯛ ꯏꯁꯤꯡ ꯇꯧꯕꯒꯤ ꯃꯇꯥꯡꯁꯤ ꯈꯤꯇꯪ ꯊꯝꯖꯒꯦ ꯃꯁꯤ ꯑꯩꯈꯣꯏꯒꯤ ꯏꯁꯩ ꯅꯣꯡꯃꯥꯏ ꯇꯧꯕꯒꯤ ꯃꯍꯨꯠꯇ ꯍꯣꯏ ꯆꯥꯛ ꯏꯁꯤꯡ ꯇꯧꯕꯁꯨ ꯑꯗꯨꯝ ꯌꯥꯎꯕꯤꯔꯤ ꯇꯧꯕ ꯇꯧꯕꯤꯒꯅꯣ ꯍꯥꯏꯕ ꯅꯠꯇꯦ ꯃꯤ ꯃꯤꯒꯤ ꯑꯄꯥꯝꯕꯅꯦ ꯍꯔꯥꯎꯕꯗꯨ ꯐꯣꯡꯗꯣꯛꯆꯕꯅꯤ ꯑꯗꯨꯕꯨ ꯅꯇꯥꯎꯒꯤ ꯃꯣꯠꯇ ꯂꯩꯖꯕꯗꯨ ꯈꯤꯇꯪ ꯊꯝꯖꯒꯦ ꯑꯩꯈꯣꯏꯅ ꯏꯁꯩ ꯅꯣꯡꯃꯥꯏ ꯇꯧꯕꯒꯤ ꯃꯍꯨꯠꯇ ꯀꯅꯥ ꯂꯩꯖꯗꯕ ꯁꯝꯅ ꯍꯥꯏꯔꯕꯗ ꯀꯅꯥ ꯂꯩꯖꯒꯗꯕ ꯑꯉꯥꯡꯁꯤꯡꯒꯤ ꯁꯪꯉꯩ ꯂꯩꯔꯤ ꯁꯤ ꯃꯐꯝ ꯑꯁꯤꯗ ꯆꯠꯂ ꯆꯠꯂꯒ ꯑꯩꯈꯣꯏꯒꯤ ꯉꯝꯖꯕ ꯈꯔꯗꯪ ꯌꯥꯝꯅ ꯀꯠꯇ꯭ꯔꯒꯁꯨ ꯐꯤꯔꯣꯟꯕꯨ ꯑꯣꯏꯔꯣ ꯆꯥꯅ ꯊꯛꯅꯕꯕꯨ ꯑꯣꯏꯔꯣ ꯉꯝꯖꯕ ꯈꯔꯗꯪ ꯀꯠꯄ ꯃꯇꯝꯗ ꯏꯁꯩ ꯁꯤꯟꯕꯒꯤ ꯅꯨꯡꯉꯥꯏꯕꯗ ꯄꯤꯔꯤꯕ ꯃꯌꯥꯝꯗ ꯄꯤꯕ ꯅꯨꯡꯉꯥꯏꯕꯗꯣ ꯑꯗꯨꯗꯒꯤ ꯍꯦꯟꯅ ꯃꯍꯩ ꯆꯥꯎꯅ ꯐꯪꯒꯅꯤ ꯑꯗꯨꯅ ꯊꯝꯖꯒꯦ ꯑꯗꯣ ꯍꯥꯏꯅꯤꯡꯗꯕꯗꯤ ꯀꯌꯥꯅꯤ ꯑꯗꯨꯕꯨ ꯃꯣꯛ ꯉꯁꯤꯁꯦ ꯑꯩꯁꯦ ꯊꯕꯛ ꯑꯃ ꯆꯠꯀꯗꯕꯁꯨ ꯂꯩꯕꯅꯤꯅ ꯍꯧꯖꯤꯛꯁꯨ ꯊꯕꯛ ꯏꯪꯈꯥꯡ ꯇꯧꯕꯗꯕꯨ ꯂꯩꯔꯝꯒꯅꯤ ꯑꯗꯨꯅ ꯃꯇꯥꯡ ꯑꯁꯤꯗ ꯑꯃꯨꯛ ꯈꯥꯏꯅꯔꯁꯤꯕꯣ ꯃꯊꯪ ꯃꯇꯥꯡ ꯆꯥꯕ ꯑꯝꯗ ꯑꯃꯨꯛ ꯊꯦꯡꯅꯁꯤ